ꯇꯥꯔꯕꯣ ꯎꯝ ꯎꯝ ꯇꯥꯏ ꯇꯥꯏ ꯇꯥꯔꯦ
ꯎꯝ
ꯀꯩꯗꯧꯔꯒ ꯂꯩꯔꯤꯅꯣ
ꯍꯤꯞꯄꯒ ꯂꯩꯌꯦ
ꯅꯨꯡꯉꯥꯏꯕꯥꯔꯣ ꯍꯤꯞꯄꯕꯣ
ꯑꯁ ꯍꯤꯞꯄꯕꯨꯗꯤ ꯅꯨꯡꯉꯥꯏꯌꯦ ꯍꯥꯏꯕ ꯇꯥꯕꯅꯤꯅꯦ
ꯑꯁ ꯑꯩꯗꯤ ꯀꯟꯅ ꯋꯥꯏ ꯇꯩꯔꯤꯌꯦ
ꯏꯁ ꯊꯕꯛ ꯐꯃꯟꯗꯅ ꯅꯪꯁꯦ
ꯇꯩꯕꯗꯣ ꯀꯩꯅꯣ ꯇꯧꯋꯦ ꯎꯝ ꯋꯥꯏꯄꯔꯅ ꯇꯩꯗꯕꯀꯣ ꯐꯤꯗꯨꯅ ꯇꯩꯕ꯫ ꯃꯈꯣꯟ ꯊꯣꯛꯄ꯭ꯔꯥ?
ꯊꯊꯊꯥ ꯊꯣꯛꯇꯦ
ꯑꯩꯅ ꯊꯣꯛꯇꯅꯕ ꯇꯞ ꯇꯞꯅ ꯇꯩꯕ꯫ ꯑꯩꯗꯣ ꯉꯁꯤꯗꯣ ꯁ꯭ꯀꯨꯜ ꯆꯠꯀꯗꯕꯗꯣ ꯆꯠꯇ꯭ꯔꯦ꯫ ꯑꯩꯗꯣ ꯀꯣꯛ ꯆꯤꯛꯄꯀꯣ
ꯎꯝ
ꯁ꯭ꯀꯨꯜ ꯑꯩ ꯉꯁꯤ ꯁꯨꯇꯤ ꯂꯧꯔꯕ꯫ ꯈꯣꯏ ꯁ꯭ꯀꯨꯜꯗ ꯑꯦꯛꯖꯥꯝ ꯁꯨꯝ ꯅꯛꯑꯕꯅꯤꯅꯀꯣ ꯄ꯭ꯔꯤꯟꯁꯤꯄꯥꯜꯅ ꯈꯣꯏ ꯁ꯭ꯀꯨꯜꯒꯤ ꯑ ꯄ꯭ꯔꯤꯟꯁꯄꯥꯜꯗꯨꯅ ꯁꯨꯇꯤ ꯂꯧꯒꯅꯣ ꯈꯣꯠꯀꯅꯣꯗꯤ ꯍꯥꯏꯌꯦꯕ
ꯎꯝ
ꯑꯗꯨ ꯗꯨ ꯑꯣꯏꯔꯁꯨ ꯑꯗꯨ ꯉꯔꯥꯡꯗꯣ ꯈꯔ ꯊꯦ ꯊꯦꯡꯅ ꯇꯨꯝꯃꯒ ꯃꯆꯥꯗ ꯅꯨꯡꯁꯤꯠ ꯈꯔ ꯍꯨꯝꯕꯨꯕꯗꯨꯒ ꯀꯣꯛꯁꯦ ꯉꯥꯎ ꯆꯤꯛꯄ ꯎꯝ ꯅꯨꯡꯉꯥꯏꯇꯕꯗꯣ
ꯅꯪꯒ ꯉꯔꯥꯡ ꯒꯗꯨ ꯒꯥꯔꯤ ꯃꯆꯥꯗ ꯆꯠꯄ꯭ꯔꯥ
ꯍꯣꯏ ꯒꯔꯤ ꯃꯁꯥꯗ
ꯀꯥꯗ ꯆꯠꯇ꯭ꯔ
ꯀꯥꯏ
ꯃꯤꯅ ꯈꯔ ꯄꯨꯈ꯭ꯔꯕ ꯑꯗꯣ ꯊꯕꯛꯇꯣ ꯑꯩꯗꯣ ꯁ꯭ꯀꯨꯜꯒ ꯆꯠꯇ꯭ꯔꯦ ꯁ꯭ꯀꯨꯜꯒꯤ ꯑꯦꯛꯖꯥꯝꯁꯨ ꯅꯛꯂꯕꯅꯤꯅ ꯑꯁ ꯀꯣꯛꯀ ꯉꯥꯎꯋꯦꯗ ꯑꯉꯥꯡ ꯌꯨꯝꯗ ꯀꯣꯆꯤꯡ ꯑꯃꯨꯛ ꯇꯧꯕꯅꯤꯅꯀꯣ ꯆꯥꯛ ꯆꯥꯕ ꯃꯇꯝꯐꯥꯎ ꯁꯪꯗꯦꯗ ꯑꯩꯁꯦ ꯑꯩꯒꯤ ꯑꯉꯥꯡꯁꯤꯡꯗꯣ ꯍꯩꯔꯗꯤ ꯂꯣꯏꯔꯦ ꯅꯠꯇ꯭ꯔꯥ
ꯃꯥꯅꯤ ꯃꯥꯅꯤ
ꯇꯥꯌꯦ
ꯎꯝ ꯇꯥꯔꯗꯤ ꯋꯥꯁꯨ ꯍꯥꯏꯗꯦ ꯇꯨꯝ ꯇꯨꯝꯃꯤꯟ ꯂꯩꯌꯦ
ꯎꯝ ꯉꯥꯡꯉꯤꯁꯤꯗꯤ ꯄꯣꯛ ꯆꯤꯛꯄꯅ ꯁꯤꯒꯦ ꯇꯧꯋꯦ
ꯍꯔꯤ ꯃꯊꯦꯜ ꯆꯥꯔꯒꯦ ꯅꯪꯗꯤ ꯉꯁꯤ
ꯉꯁꯤꯔꯣ
ꯑ
ꯌꯦꯟꯗꯦꯝꯒ ꯑꯂꯨ ꯑꯥ ꯌꯦꯟꯗꯦꯝꯒ ꯑꯂꯨ ꯆꯥꯏ
ꯑꯁꯍꯥꯎꯋꯦꯍꯦ ꯑꯈꯣꯏꯔꯣꯝꯗꯗꯤ ꯌꯦꯟꯗꯦꯝꯁꯦ ꯌꯥꯝ ꯂꯩꯇꯦꯅꯦ ꯑꯈꯣꯏꯁꯨ ꯅꯍꯥꯟꯗꯣ ꯑꯩꯅ ꯑꯥ ꯒꯝꯂꯥꯗꯀꯣ ꯑꯃ ꯑꯅꯤ ꯊꯥꯔꯝꯕꯅꯦꯕ ꯁꯤꯡꯖꯨ ꯆꯥꯅꯤꯡꯉꯥꯏ ꯈꯣꯠꯅꯤꯡꯉꯥꯏ ꯆꯥꯅꯤꯡꯉꯁꯨ
ꯊꯥꯅꯤꯡꯉꯦ ꯑꯩ ꯅꯍꯥꯟꯗꯣ ꯑꯅꯤ ꯊꯥꯕꯗꯣ
ꯎꯝ
ꯊꯥꯕꯗꯣ ꯑꯩꯈꯣꯏ ꯑꯥ ꯂꯣꯏꯅ ꯆꯥꯊꯠꯄꯅꯤꯅꯦ
ꯎꯝ ꯉꯥꯅꯨ ꯎꯕ ꯌꯥꯗꯕꯅꯦ ꯑꯗꯣ
ꯑꯩ ꯀꯣꯏꯔꯒꯦ ꯍꯣꯏ
ꯇꯥ ꯇꯥꯕ꯭ꯔꯣ ꯅꯦꯠꯋꯥꯛ ꯌꯥꯝ ꯅꯨꯡꯉꯥꯏꯇꯦ ꯌꯥꯝ ꯆꯞꯄꯦ ꯇꯥꯕ꯭ꯔꯣ
ꯍꯣꯏ
ꯌꯥꯝ ꯆꯞꯄꯦ ꯅꯪꯒꯤꯗꯣ
ꯑꯁ ꯅꯈꯣꯟ ꯐꯖꯅ ꯑꯗꯨꯝ ꯐꯖ
ꯎꯝ
ꯆꯨꯝ ꯅꯣꯡ ꯆꯨꯗ꯭ꯔꯣ
ꯆꯨꯗꯦ
ꯑꯁ ꯑꯩꯈꯣꯏꯔꯣꯝꯅ ꯅꯨꯡꯁꯤꯠ ꯀꯟꯃꯟꯗꯅ ꯍꯩꯒꯁꯦ ꯂꯣꯏꯔꯕꯖꯥꯠꯅꯤ ꯅꯣꯏꯗꯗꯤ ꯍꯩꯒ ꯄꯥꯟꯗ꯭ꯔꯣ
ꯑꯁ ꯑꯩꯈꯣꯏꯗꯤ ꯃꯤ ꯌꯥꯝꯕꯅꯤꯅ ꯍꯩ ꯄꯥꯝꯕꯁꯤꯡꯗꯣ ꯂꯣꯏ ꯆꯠꯊꯣꯛꯈ꯭ꯔꯦꯗ
ꯍꯩ ꯌꯥꯝ ꯄꯥꯜꯂꯦ ꯑꯩꯈꯣꯏꯗ ꯍꯩ ꯄꯥꯝꯕ꯭ꯔꯣ ꯅꯣꯡ ꯆꯨꯃꯟꯕꯒꯤ ꯍꯩꯅꯧꯒꯗꯣ ꯌꯥꯝ ꯇꯥꯁꯤꯟꯈ꯭ꯔꯦ
ꯎꯝ
ꯍꯣꯔꯦꯟ ꯅꯪ ꯐ꯭ꯔꯤ ꯂꯩꯔꯗꯤ ꯀꯣꯏꯔꯛꯑꯣꯗꯅ ꯑꯩꯈꯣꯏꯔꯣꯝꯗ ꯍꯩꯅꯧ ꯑꯃꯨꯟꯕ ꯂꯩꯌꯦ ꯆꯥꯁꯤ ꯂꯥꯛꯑꯣ
ꯍꯩ ꯚꯥꯔꯥ ꯐꯥꯎ ꯄꯩꯁꯥ ꯂꯩꯇꯦ
ꯑꯩ ꯄꯤꯒꯦ ꯅꯪꯒꯤ ꯍꯟꯊꯣꯛ ꯍꯟꯁ ꯆꯤꯡ ꯆꯠꯅꯤꯡꯉꯥꯏ ꯑꯩ ꯄꯤꯒꯦ ꯍꯩꯅꯧ ꯆꯥꯕ ꯂꯥꯎꯗꯅ
ꯍꯩꯅꯧꯗꯤ ꯆꯥꯕ ꯐꯪꯉꯦ
ꯑꯩꯈꯣꯏꯒꯤ ꯍꯩꯅꯧꯗꯤ ꯌꯥꯝ ꯍꯥꯎꯕꯅꯦ ꯊꯨꯝꯃꯒꯀꯣ ꯌꯦꯜꯂꯣ ꯑꯣꯏꯔꯒ
ꯆꯠꯊꯣꯛꯄꯒ ꯂꯥꯏꯔꯤꯛ ꯊꯣꯛꯅꯤꯉꯥꯏꯗꯣ ꯇꯟꯕ ꯑꯗꯣ ꯅꯪ ꯍꯟꯗꯛꯇꯤ ꯀꯔꯤ ꯀꯔꯤ ꯇꯧꯔꯤꯕ꯭ꯔꯣ
ꯑꯩ ꯍꯟꯗꯛꯁꯦ ꯁ꯭ꯀꯨꯜ ꯆꯠꯂꯦ ꯁ꯭ꯀꯨꯜ ꯆꯜꯂꯒ ꯁ꯭ꯀꯨꯜ ꯆꯠꯇ꯭ꯔꯗꯤ ꯐ꯭ꯔꯤꯒꯤ ꯇꯥꯏꯃꯤꯡꯗ ꯐꯅꯦꯛ ꯁꯥꯔꯒ ꯂꯩꯌꯦ
ꯎꯝ ꯅꯪ ꯐꯅꯦꯛ ꯁꯥꯕ ꯍꯧꯔꯕꯣ
ꯍꯣꯏ ꯑꯩ ꯐꯅꯦꯛꯁꯨ ꯁꯥꯏꯌꯦ ꯑꯩ ꯅꯍꯥꯟꯗꯣ ꯅꯍꯥꯟꯗꯣ ꯐꯅꯦꯛ ꯑꯃ ꯁꯥꯕ ꯂꯣꯏꯔꯒ ꯏꯅꯦꯝ ꯏꯅꯦꯝꯒꯤ ꯑꯩꯅ ꯌꯣꯟꯊꯣꯛꯈ꯭ꯔꯦ
ꯎꯝ ꯅꯣꯏꯗꯤ ꯄꯩꯁꯥ ꯇꯥꯟꯕꯗꯣ ꯍꯩꯕꯅꯤꯅ
ꯑꯁ ꯄꯩꯁꯥ ꯇꯥꯟꯕ ꯍꯩꯕꯒꯤ ꯅꯠꯇꯦ ꯑꯁ ꯏꯁꯥ ꯁꯦꯜ ꯊꯣꯛꯄ ꯊꯕꯛ ꯇꯧꯗ꯭ꯔꯗꯤ ꯀꯅꯥꯅ ꯊꯥꯛꯄꯤꯒꯅꯤ ꯑꯩꯈꯣꯏꯕꯨ ꯏꯁꯥꯒꯤ ꯍꯤꯡꯅꯕꯒꯤꯗꯃꯛꯇ ꯏꯁꯥꯁꯦ ꯈ꯭ꯔ ꯈ꯭ꯔ ꯑꯗꯨꯝ ꯍꯣꯠꯅꯕ ꯍꯣꯠꯅꯔꯤꯕꯅꯤꯅꯦ
ꯐꯤꯒ ꯁꯥꯕꯒ ꯐꯪꯖꯗ꯭ꯔꯦ ꯑꯈꯣꯏꯗꯤ ꯂꯧ ꯑꯗꯨꯝ ꯆꯠꯄꯅꯤꯅ ꯂꯧ
ꯐꯤ ꯁꯔꯦ ꯁ꯭ꯀꯨꯜ ꯁ꯭ꯀꯨꯜ ꯆꯠꯄꯁꯨ ꯆꯠꯂꯦ ꯑꯉꯥꯡ ꯇꯨꯏꯁꯟ ꯇꯧꯔꯦ ꯐꯤ ꯁꯥꯔꯦ ꯆꯥꯛ ꯢꯟꯁꯥꯡ ꯊꯣꯡꯉꯦ ꯌꯨꯝ ꯀꯩ ꯁꯦꯡꯉꯦ ꯑꯁ ꯅꯨꯄꯤꯒꯤ ꯊꯕꯛ ꯍꯥꯏꯕꯁꯤꯗꯤ ꯁꯤꯗꯅ ꯂꯣꯏꯔꯦ ꯀꯔꯤꯅꯣ ꯅꯠꯇ꯭ꯔꯥ
ꯎꯝ ꯃꯥꯅꯤ ꯅꯨꯄꯤꯒꯤ ꯊꯕꯛꯇꯤ ꯂꯣꯏꯕ ꯅꯥꯏꯗꯕꯅꯦ
ꯑꯗꯨꯅꯦ ꯅꯪꯗꯤ ꯐꯤ ꯁꯥꯔꯣꯏꯗ꯭ꯔꯣ
ꯇꯥꯗ꯭ꯔꯣ
ꯇꯥꯏꯌꯦ
ꯅꯪꯗꯤ ꯐꯤ ꯁꯥꯔꯣꯏꯗꯔꯣ
ꯁꯥꯔꯔꯣꯏ
ꯁꯥꯥꯎ ꯀꯩꯅꯣ ꯀꯨꯝꯍꯩꯔꯣꯝꯗ ꯑꯈꯣꯏ ꯁꯨꯝ ꯀꯩꯅꯣ ꯅꯪꯒꯤ ꯀꯥꯟꯅꯕ ꯃꯐꯝꯗ ꯑꯗꯨꯝ ꯐꯖ ꯐꯖꯕ ꯁꯦꯠꯅꯤꯉꯥꯏ ꯈꯔ ꯁꯥꯎꯑꯣꯅꯦ
ꯁꯥꯅꯤꯉꯥꯏꯗꯨ ꯃꯇꯝ ꯂꯩꯇꯦ
ꯑꯩꯁꯨꯗꯩꯅ ꯍꯞꯇꯥꯗ ꯑꯅꯤꯔꯛ ꯀꯨꯝꯕ ꯈꯠꯇꯅꯤ ꯁꯥꯕ ꯐꯪꯕ ꯅꯨꯡꯊꯤꯟ ꯑꯌꯨꯛ ꯅꯨꯡꯊꯤꯟ ꯅꯨꯡꯊꯤꯟꯗꯅ ꯑꯌꯨꯛꯇꯅ ꯑꯉꯥꯡꯁꯤꯡ ꯀꯣꯆꯤꯡ ꯇꯧꯔꯦ ꯅꯨꯡꯊꯤꯟꯗꯅ ꯁ꯭ꯀꯨꯜ ꯑꯃꯨꯛ ꯆꯠꯂꯦ ꯅꯨꯡꯗꯥꯡꯗꯅ ꯑꯗꯨꯝ ꯃꯔꯛ ꯃꯔꯛ ꯃꯩ ꯉꯥꯜꯍꯜꯂꯒ ꯁꯥꯔꯦ ꯁ꯭ꯀꯨꯜꯒꯤ ꯑꯣꯐ ꯂꯩꯕ ꯅꯨꯃꯤꯠꯇꯨꯅ ꯑꯃꯨꯛ ꯐꯤ ꯁꯥꯔꯦ ꯑꯗꯨꯅꯤꯗ ꯑꯩ
ꯂꯧ ꯂꯧ ꯆꯠꯂꯗꯤ ꯐꯤ ꯁꯨꯕ ꯉꯝꯗꯦ ꯐꯤ ꯁꯥꯕ ꯉꯝꯗꯦ ꯂꯧ ꯑꯗꯨꯝ ꯆꯠꯄꯅꯤꯅ ꯑꯈꯣꯏꯗꯤ ꯂꯧꯃꯤꯅꯤꯅ ꯎꯄꯥꯏ ꯂꯩꯇꯦ
ꯑꯁ ꯌꯥꯝ ꯋꯥꯕꯅꯤꯀꯣ ꯂꯧ ꯁꯨꯕꯁꯨ
ꯑꯗꯨꯅꯦ ꯅꯨꯡꯁꯥ ꯃꯔꯛꯇꯁꯨ ꯈꯪꯗ꯭ꯔꯦ ꯅꯣꯡ ꯆꯨꯕꯗꯁꯨ ꯈꯪꯗꯦ ꯗꯦ ꯑꯗꯨꯃꯥꯏ
ꯑꯣ ꯈꯣꯏ ꯑꯈꯣꯏꯔꯣꯝꯁꯨ ꯉꯁꯥꯏ ꯅꯣꯡ ꯁꯤꯠꯂꯒ ꯅꯣꯡ ꯆꯨꯔꯝꯕꯅꯦ ꯑꯗꯨꯒ ꯍꯧꯖꯤꯛꯅ ꯑꯃꯨꯛ ꯈ꯭ꯔ ꯈ꯭ꯔ ꯅꯨꯡꯁꯥ ꯊꯣꯛꯑꯒ ꯂꯩꯌꯦ
ꯅꯨꯡꯁꯥ ꯀꯟ ꯅꯨꯡꯁꯥ ꯌꯩꯕꯗꯣ ꯉꯝꯗꯦ ꯑꯈꯣꯢꯗꯤ ꯀꯣꯛ ꯆꯤꯛꯛꯄꯅ ꯁꯤꯒ‌ꯦ ꯇꯧꯋꯦ ꯄꯥꯏ ꯁꯨꯕ ꯃꯤ ꯂꯩꯇ꯭ꯔꯕꯅꯤꯅ ꯎꯄꯥꯏꯗꯤ ꯂꯩꯇꯔꯦ ꯗꯅ
ꯎꯝ ꯑꯗꯨꯅꯤ ꯍꯥꯏꯔꯤꯁꯦ ꯑꯈꯣꯏꯁꯨ ꯍꯟꯗꯛ ꯆꯍꯤꯗꯤ ꯑꯈꯣꯏꯁꯨ ꯁꯨꯕ ꯃꯤ ꯂꯩꯇꯕꯅꯤꯅ ꯃꯤꯉꯣꯟꯗ ꯁꯥꯟꯗꯣꯛꯈ꯭ꯔꯦ ꯈꯔ ꯑꯈꯣꯏꯁꯨ ꯈꯔ ꯈꯔꯛꯇꯤ ꯑꯩꯈꯣꯏꯁꯨ ꯇꯧꯒꯅꯤ ꯍꯥꯏꯌꯦ
ꯐꯔꯦ ꯑꯗꯨꯅ
ꯈꯔ ꯇꯧꯒꯅꯤ ꯍꯥꯏ ꯑꯁ ꯑꯩꯗꯤ ꯃꯣꯏ ꯅꯍꯥꯟ ꯑꯈꯣꯏ ꯅꯨꯄꯥꯁꯤꯡꯒ ꯆꯠꯈꯤꯕꯅꯦ
ꯎꯝ
ꯑꯩꯗꯣ ꯉꯔꯥꯡꯒ ꯇꯨꯝꯁꯤꯠ ꯐꯥꯗꯕꯒꯤꯔꯥ ꯈꯪꯗꯦ ꯑꯩꯒꯤ ꯃꯤꯠꯁꯦ ꯑꯗꯨꯝ ꯖꯤꯡ ꯖꯤꯡ ꯂꯥꯎꯔꯒꯀꯣ ꯑꯗꯨꯝ ꯂꯩꯔꯦ ꯄꯤꯁꯨ ꯑꯗꯨꯝ ꯈꯖꯤꯛ ꯈꯖꯤꯛ ꯇꯥꯔꯒꯀꯣ
ꯎꯝ
ꯅꯣꯏꯔꯣꯝꯗ ꯏꯁꯤꯡ ꯅꯨꯡꯉꯥꯏꯕ꯭ꯔꯣ
ꯏꯁꯤꯡꯗꯤ ꯅꯨꯡꯉꯥꯏ ꯏꯁꯤꯡꯗꯤ ꯑꯗꯨꯝ ꯌꯥꯏꯗꯥ
ꯏꯁꯤꯡ ꯐꯕ꯭ꯔꯣ
ꯑꯧ ꯏꯁꯤꯡ ꯐꯩꯌ‌ꯦ
ꯈꯣꯏꯔꯣꯝꯖꯨ ꯏꯁꯤꯡ ꯌꯥꯝ ꯐꯔꯝꯕꯅꯦ ꯍꯥꯟꯅꯀꯣ ꯏꯁꯤꯡ ꯐꯔꯒ ꯉꯁꯥꯏ ꯅꯣꯡ ꯆꯨꯕꯗꯣ ꯑꯗꯨꯒꯤ ꯅꯨꯡꯁꯤꯠ ꯏꯁꯤꯡꯗꯣ ꯈꯔ ꯈꯔ ꯑꯗꯨꯝ ꯍꯧꯖꯤꯛꯇꯤ ꯃ‌ꯣꯠꯂꯒ ꯂꯩꯌ‌ꯦ ꯏꯁꯤꯡ ꯐꯔꯗꯤ ꯅꫭꯏꯅ ꯅꯨꯡꯉꯥꯏꯕꯅꯤꯗꯀꯣ ꯂꯩꯐꯝ ꯆꯥꯐꯝꯗꯣ
ꯎꯝ
ꯈꯣꯏꯕ ꯑꯩꯈꯣꯏ ꯃꯤꯑꯣꯏꯕꯁꯤꯡꯗꯤ ꯏꯁꯤꯡꯅ ꯂꯣꯏꯅꯃꯛ ꯁꯤꯖꯤꯟꯅꯕꯅꯤꯅꯀꯣ ꯍꯤꯔꯝ ꯈꯨꯗꯤꯡꯃꯛꯇ ꯏꯁꯤꯡꯅ ꯂꯣꯏꯅ ꯇꯧꯕꯅꯤꯅ ꯏꯁꯤꯡ ꯂꯩꯕ ꯃꯐꯝꯗꯗꯤ ꯑꯗꯨꯝ ꯂꯣꯏꯅꯃꯛ ꯂꯩꯕ ꯅꯨꯡꯉꯥꯏꯔꯕꯅꯦ ꯅꯠꯇ꯭ꯔꯅꯦ
ꯃꯥꯟꯅꯤ ꯁꯤꯅ° ꯃꯐꯝ ꯃꯐꯝꯒꯤ ꯅꯨꯡꯉꯥꯏꯕꯥ
ꯑꯣ ꯑꯗꯨꯅꯦ ꯍꯥꯏꯔꯤꯁꯦ
ꯍꯥꯟꯅꯗꯤ ꯏꯁꯤꯡꯗꯣ ꯌꯥꯝ ꯀꯩꯅꯣ ꯇꯧꯔꯝꯃꯦ ꯍꯧꯖꯤꯛꯇꯤ ꯏꯁꯤꯡꯗꯣ ꯌꯥꯝ ꯅꯨꯡꯉꯥꯏꯈ꯭ꯔꯦꯗ
ꯎꯝ ꯑꯥꯁꯤꯅꯗꯥ ꯅꯨꯡꯉꯥꯏꯕ ꯃꯇꯝ ꯅꯨꯡꯉꯥꯏꯇꯕ ꯏꯁꯤꯡ ꯅꯨꯡꯉꯥꯏꯇꯕ ꯃꯇꯝ ꯁꯨꯃꯥꯏꯅ ꯂꯩꯌꯦ ꯀ‌ꯣꯏꯔ‌ꯣ ꯑꯩꯈꯣꯏꯗ
ꯍꯣꯏ ꯀꯣꯏꯔꯛꯀ‌ꯦ ꯀꯣꯏꯔꯛꯀꯦ ꯀꯣꯏꯔꯛꯀꯦ ꯅꯨꯃꯤꯠ ꯑꯐꯕꯗ ꯀꯣꯏꯔꯛꯀꯦ ꯂꯥꯛꯑꯣꯕ
ꯑꯩꯈꯣꯏ ꯆꯔꯥ ꯑꯃꯇꯪ ꯑꯣꯏꯔꯁꯨ ꯆꯥꯃꯤꯟꯅꯁꯦ
ꯆꯠꯃꯤꯟꯅꯁꯦ ꯍꯣꯏ
ꯅꯪꯗꯤ ꯀꯣꯏꯔꯛꯀꯦ ꯀꯣꯏꯔꯛꯀꯦ ꯍꯥꯏꯔꯒ ꯁꯨꯡ ꯂꯥꯛ ꯂꯥꯛꯇꯦ
ꯊꯕꯛ ꯆꯦꯟꯕꯒꯤꯔ ꯀꯔꯤꯔꯥ ꯑꯃ
ꯑꯁ ꯑꯈꯣꯏꯗꯤ ꯑꯁ ꯂꯧꯒ ꯆꯤꯡꯒꯤ ꯂꯧꯁꯨ ꯎꯕꯅꯦ ꯇꯝꯒꯤ ꯂꯧꯁꯨ ꯎꯕꯅꯦ ꯊꯣꯛꯄꯒ ꯐꯪꯗꯦꯗꯥ ꯅꯨꯃꯤꯠ ꯑꯃ ꯊꯣꯛꯄ ꯀꯥꯟꯗ ꯑꯩꯈꯣꯏꯒꯤꯗꯤ ꯊꯕꯛꯇꯣ ꯀꯩꯅꯣ ꯌꯥꯝ ꯇꯧꯑꯦꯕ ꯅꯨꯃꯤꯠ ꯑꯐꯕꯗ
ꯍꯔꯦꯟ ꯑꯣꯏꯔꯛꯄꯅꯦ
ꯍꯥꯥ